ꯑ ꯕꯣꯏ ꯅꯣꯏ ꯂꯥꯛꯑꯕꯣ
ꯑꯩꯣꯏ ꯂꯥꯛꯁ
ꯉꯔꯥꯡ ꯑꯗꯨꯛ ꯐꯖꯅ ꯈꯔ ꯉꯟꯅ ꯂꯥꯛꯑꯣꯀꯣ ꯊꯕꯛꯁꯤ ꯈꯔ ꯌꯥꯝꯃꯦ ꯍꯥꯏꯔꯕ
ꯑꯩꯁꯨꯀꯣꯏ ꯂꯝꯕꯤ ꯆ ꯂꯩꯌꯦꯅꯦ
ꯀꯩꯅꯣ ꯅꯪ ꯑꯇꯣꯝꯗ ꯂꯥꯛꯑꯕꯣ ꯃꯣꯏ ꯑꯃꯅꯤ ꯍꯧꯔ ꯂꯥꯛꯑꯣꯗꯣ ꯂꯥꯛꯇ꯭ꯔꯕꯣ
ꯑꯥ ꯃꯌꯨꯝꯗ ꯁꯤꯟꯗꯤ ꯇꯧꯔꯤꯌꯦꯦ ꯑꯩ ꯌꯨꯝꯗꯩ ꯊꯣꯛꯇꯉꯥꯏ ꯀꯩ ꯊꯣꯛꯑꯒ
ꯎꯝ ꯑꯁ ꯑꯩꯅ ꯁꯤꯗ ꯊꯕꯛꯛꯇꯣ ꯈꯤꯇ ꯊꯨꯅꯕ ꯇꯧꯅꯕꯅ ꯍꯥꯏꯔꯒꯕ ꯁꯤꯗꯤ ꯍꯣꯔꯦꯟ ꯊꯕꯛ ꯄꯨꯡ ꯇꯔꯥ ꯇꯔꯥ ꯇꯔꯥꯃꯥꯊꯣꯏ ꯇꯥꯔꯅꯤ
ꯑ ꯆꯅꯝ ꯑꯅꯣ ꯍꯅ ꯔꯒꯦ ꯑꯩ ꯐꯊꯤ ꯍꯥꯏꯉꯦ
ꯅ ꯅ ꯌꯥꯔ ꯅꯣ ꯍꯅ ꯁꯕꯅꯤ ꯑꯩ ꯍꯣꯔꯦꯟ ꯍꯍꯂꯦꯀ ꯑꯉꯥꯡ ꯑꯃꯨꯛ ꯇꯨꯏꯁꯟ ꯂꯥꯛꯅꯤ
ꯅꯪꯗꯗꯤ ꯑꯩꯁꯨ ꯊꯛ ꯂꯩꯅꯦ
ꯑꯩꯗꯣ ꯉꯁꯤ ꯑꯣꯏꯅ ꯑꯉꯥꯡꯈꯩ ꯁꯨꯇꯤ ꯂꯣꯏ ꯊꯂꯣꯛꯈ꯭ꯔꯦꯉꯥꯡꯦ
ꯊꯥꯗꯣꯛꯈ꯭ꯔꯣ ꯕꯦꯁ ꯇꯥꯔꯅꯤ ꯑꯗꯨꯅ ꯑꯉꯥꯡꯁꯨ ꯍꯔꯥꯎꯂꯅꯤ
ꯃꯣꯏ ꯍꯔꯥꯎꯔꯅꯤꯗꯣ ꯄꯩꯈꯥꯗꯤ ꯀꯨꯢꯔꯛꯇ꯭ꯔꯕꯅꯅꯦꯀꯣ ꯑꯩꯁꯦ ꯁꯨꯇꯤꯗꯣ ꯌꯥꯝ ꯊꯥꯅꯤꯡꯗꯕ
ꯑꯗꯨꯁꯨ ꯊꯥꯗꯣꯛꯑꯣ ꯌꯥꯔꯦ ꯃꯣꯏ ꯄꯩꯈꯥ ꯀꯨꯏꯗꯦ ꯍꯥꯏꯔꯒꯁꯨ ꯍꯌꯦꯡ ꯑꯣꯏꯅ ꯐꯖꯅ ꯇꯥꯛꯑꯣ
ꯅꯪ ꯑꯗꯣ ꯅꯪ ꯂꯥꯛꯑꯦ ꯍꯥꯏꯁꯦ ꯀꯅꯥꯏ ꯃꯌꯨꯝ ꯌꯧꯗꯧꯔꯒꯦ
ꯢꯃꯥꯟꯅꯕꯩ ꯃꯌꯨꯝꯗ ꯍꯥꯅ
ꯍꯥꯥ
ꯊꯣꯝꯁꯟꯒꯤ ꯃꯌꯨꯝꯗ ꯍꯥꯟꯅ ꯆꯠꯂꯤ
ꯀꯩꯅꯣ ꯌꯧꯗ꯭ꯔꯤꯕꯣ
ꯑꯩ ꯌꯨꯝꯗꯩ ꯊꯣꯛꯇ ꯉꯥꯏꯔꯤ ꯍꯥꯏꯕ
ꯀꯩꯅꯣ ꯑꯦ ꯍꯥꯏꯗꯤ ꯌꯨꯝ ꯌꯨꯝ ꯆꯠꯂꯤ ꯀꯥꯏꯗꯨ ꯌꯧꯗ꯭ꯔꯕ ꯅꯤꯡꯢ
ꯌꯨꯝꯗꯩ ꯀꯔꯤ ꯊꯧ ꯊꯣꯛꯇ ꯉꯥꯏꯔꯤ ꯍꯥꯏꯕ ꯂꯋꯥꯢ ꯃꯆꯥ
ꯅꯪꯁꯨ ꯌꯥꯝ ꯇꯞꯄꯤꯅ
ꯃꯌꯨꯝ ꯌꯥꯝ ꯁꯥꯡꯉꯤꯅꯦ ꯃꯥꯢ ꯃꯌꯨꯝꯗꯣ ꯅꯪꯅ ꯃꯌꯨꯝ ꯆꯠꯇꯕꯒꯤꯅꯦ ꯑꯩ ꯌꯨꯝꯗ ꯃꯣꯏ ꯃꯌꯨꯝꯗꯣ ꯄꯥꯔꯣꯅꯦ
ꯑꯗꯨ ꯑꯣꯏꯁꯨ ꯅꯪ ꯇꯞꯃꯟꯈ꯭ꯔꯦ
ꯎꯝ ꯇꯜꯕ ꯀꯥꯏꯅ ꯑꯩꯒ ꯂꯣꯏ ꯐꯨ ꯏꯁꯄꯤ ꯠꯇ ꯊꯋꯥꯏꯔ ꯑꯦꯛꯁꯤꯗꯦꯟ ꯇꯧꯅꯕ
ꯑꯥ ꯇꯧꯁꯜꯂꯨ
ꯅꯪꯒ ꯐꯣꯟ ꯋꯥꯔꯤ ꯁꯥꯟꯅꯕꯩ ꯅꯝꯃ ꯄꯥꯏꯔ ꯅꯝꯃ ꯊꯧꯔꯤꯅꯤꯀꯣ
ꯄꯥꯏꯌꯣ ꯀꯩꯁꯨꯝ ꯀꯥꯏꯗꯦ ꯍꯧꯅꯕꯤꯅꯦ
ꯀꯅꯥꯥ ꯍꯧꯅꯒꯦ
ꯑ ꯑꯩ
ꯑ ꯑꯗꯨꯒꯤ ꯅꯪꯒꯤꯦ ꯑꯦꯛꯁꯤꯗꯦꯟ ꯇꯧꯕꯁꯤꯗꯣ
ꯃꯥꯅꯦ ꯃꯥꯅꯦ ꯑꯗꯨꯁꯨ ꯀꯩꯁꯨ ꯀꯥꯏꯗꯣꯏꯁꯦ ꯅꯣꯡꯐꯗꯣꯛ ꯇꯧꯕꯅꯤ
ꯑ ꯅꯣꯡꯚꯗꯗ ꯅꯣꯡ ꯐꯗ ꯑꯦꯁꯤ ꯇꯀꯁꯦ
ꯑꯁ ꯁꯤꯔꯣꯏ ꯁꯤꯔꯣꯏ ꯑꯗꯨꯃꯥꯏꯅ ꯇꯧꯕꯗ ꯁꯤꯔꯗꯤ ꯃꯤꯈꯩ ꯀꯅꯥꯝ ꯒꯥꯔꯤ ꯊꯣꯡꯅꯔꯣꯏ
ꯁ ꯒꯥꯔꯤ ꯑꯦꯛꯁꯤꯗꯦꯟꯗ ꯃꯤ ꯌꯥꯝ ꯁꯤꯅꯩ ꯑꯅꯝꯕꯒ ꯑꯦꯛꯁꯤꯗꯦꯟ ꯀꯩꯗꯒꯤꯗꯤ
ꯍꯣꯏꯅꯦ ꯑꯗꯨꯑꯣꯏꯁꯨꯅꯦ ꯅꯪ ꯁꯤꯔꯣꯏ ꯍꯥꯏꯕ ꯑꯩꯅ ꯍꯥꯏꯕꯗꯤ ꯅꯪ ꯁꯤꯔꯣꯏꯑꯕ ꯅꯪ ꯁꯤꯔꯣꯏꯗꯕ ꯃꯤꯅꯦ ꯑꯩꯅ ꯈꯪꯉꯦꯕ
ꯁꯤꯔꯒꯗꯤ ꯀꯔꯤ ꯀꯦꯔꯤꯟꯇꯤ ꯄꯤꯒꯦ ꯍꯥꯢꯅꯣ
ꯑ ꯁꯤꯔꯒꯅ ꯁꯤꯖꯔꯦꯗꯅ
ꯑꯁ ꯁꯤꯔꯗꯤ ꯁꯤꯖꯔꯦꯗꯅ ꯅꯨꯡꯉꯥꯢꯂꯦꯅꯦ ꯅꯪꯗꯤ
ꯍꯣꯏ ꯑꯗꯨꯅꯦ ꯍꯥꯏꯁ ꯁꯤꯔꯦ ꯁꯤꯖꯔꯦ ꯑꯩꯈꯩꯅꯣ ꯅꯪꯗꯣ ꯑꯩꯈꯣꯏꯗꯧꯗꯣꯔꯤ
ꯀꯧꯕ ꯌꯥꯏ ꯑꯩ ꯀꯟꯅ ꯊꯧꯗꯕ ꯌꯥꯏ ꯇꯞꯅ ꯊꯧꯕ ꯌꯥꯏ ꯇꯞꯞꯅ ꯇꯞꯅ ꯆꯠꯄ ꯌꯥꯏ
ꯑꯁ ꯀꯣꯛ ꯊꯨ ꯅ ꯊꯧꯗ
ꯑꯩ ꯐꯣꯔꯇꯤꯗꯅꯦ ꯊꯧꯔꯤꯁꯦ
ꯐꯣꯔꯇꯤꯗꯨ ꯇꯞꯃꯜꯂꯦ ꯅꯪꯁꯨ ꯁꯤꯛꯁꯇꯤꯗ ꯀꯩꯅꯣ ꯊꯥꯎꯖꯤꯜꯂꯣ
ꯑꯩ ꯒꯥꯔꯤꯒꯤ ꯆꯥꯛꯇꯥꯃꯛꯁꯤꯒ ꯁꯤꯁꯇꯤꯗ ꯊꯧꯕ ꯌꯥꯔꯣꯢ
ꯅꯠꯇꯦ ꯁꯤꯗ ꯊꯕꯛꯇꯣ ꯈꯔꯗꯤ ꯍꯧꯔꯕꯅꯦꯕꯀꯣ ꯃꯣꯏꯈꯩ ꯃꯣꯏ ꯑꯃꯅꯤꯁꯨ ꯂꯥꯛꯑꯦ ꯃꯣꯏ ꯁꯦꯡꯖꯤꯟ ꯅꯝꯕꯨꯗꯤ ꯍꯧꯈ꯭ꯔꯦ ꯑꯗꯣ ꯃꯤꯗꯣ ꯌꯥꯝꯗ꯭ꯔꯒꯗꯤ ꯃꯣꯏ ꯃꯇꯣꯝ ꯇꯧꯗꯁꯨ ꯃꯣꯏꯁꯨ ꯇꯧꯅꯤꯡꯉꯛꯑꯣꯏ ꯅꯣꯏꯅ ꯌꯧꯔꯛꯄꯗ ꯊꯦꯡꯉꯗꯤ ꯑꯃꯨꯛ ꯃꯣꯏ ꯆꯠꯀꯦ ꯍꯥꯏꯔꯛꯑꯅꯤ
ꯑ ꯃꯣꯏ ꯐꯥꯖꯤꯜꯂꯥ ꯑꯗꯨꯝ ꯊꯝꯃꯝꯃꯣ ꯑꯗꯨꯝ ꯁꯨꯍꯜꯂꯝꯃꯣ ꯍꯣꯏ ꯂꯥꯛꯑꯗꯧꯕꯅꯦ
ꯃꯤꯕꯨ ꯑꯗꯨꯝ ꯁꯨꯍꯥꯜꯂꯝꯃꯣꯅꯤ
ꯊꯕꯛꯇꯤ ꯌꯥꯡꯕ ꯊꯕꯛꯅꯤ ꯀꯩꯅꯣ ꯅꯪꯁꯨ ꯌꯥꯎꯁꯜꯂꯣ ꯑꯗꯨꯗꯤ
ꯌꯥꯎꯔꯤꯅꯦ ꯁꯤ ꯑꯩ ꯉꯥꯏꯍꯥꯛꯇꯪ ꯐꯣꯟ ꯑꯝꯗ ꯇꯧꯔꯨꯒꯦꯅ ꯍꯥꯏꯔ ꯊꯣꯛꯂꯛꯢꯅꯦ
ꯅꯪ ꯏꯟꯥꯏ ꯇꯧꯔꯒꯗꯤ ꯃꯣꯏꯁꯨ ꯉꯍꯥꯛꯇꯪ ꯐꯣꯟ ꯇꯧꯒꯦ ꯃꯣꯏꯁꯨ ꯊꯣꯛꯂꯛꯑꯅꯤ
ꯑꯗꯨꯅꯦ ꯃꯣꯏꯁꯨ ꯉꯥꯛꯂꯩꯂ ꯐꯣꯟ ꯇꯧꯒꯦ ꯐꯣꯟ ꯇꯧꯒꯦ ꯍꯥꯏꯔ ꯊꯅ꯭ꯔ ꯐꯣꯡꯄꯗꯤ ꯃꯇꯨ ꯑꯣꯏꯦ ꯁꯅ ꯂꯩꯈꯤꯕ꯭ꯔꯥ ꯐꯕꯦ ꯑꯗꯨ
ꯑ ꯀꯝꯝꯕꯁꯦ ꯁꯥꯅꯅꯤ
ꯇꯥꯔꯣꯏꯅꯕꯨꯗꯤ ꯍꯥꯏꯔꯝꯕꯅꯤ
ꯎꯝ ꯊꯕꯛꯛꯇ ꯀꯌꯥꯕꯒꯦ ꯑꯣꯏꯒꯦ
ꯇꯪꯈꯥꯏ ꯍꯣꯏ ꯄꯨꯈ꯭ꯔꯤ ꯅꯥ ꯀꯅꯥ ꯑꯃꯕꯨꯗꯤ ꯂꯣꯏꯁꯦꯡꯕ ꯂꯣꯏꯁꯜꯂꯦ ꯁꯥꯂ ꯀ ꯇ ꯑꯣꯏꯔꯦ ꯑꯣꯗꯣ ꯄꯨꯈꯔꯤꯁ ꯀꯩꯅꯣ ꯅꯥꯀꯟ ꯅꯥ ꯑꯃꯃ ꯈꯛ ꯂꯣꯏꯁꯤꯜꯂꯛꯇ ꯉꯥꯏꯔꯗꯤ ꯄꯨꯈ꯭ꯔꯤꯗ ꯅꯥꯀꯟ ꯆꯥꯂꯑꯦ ꯑꯗ ꯅꯅꯥꯀꯅ ꯑꯃ ꯂꯁꯂꯥꯛ ꯐꯗꯅꯥ ꯈꯅ ꯁꯨꯃꯥꯏꯂꯤꯝ ꯅ꯭ꯔꯣ
ꯑ ꯅꯣꯏ ꯑꯩꯈꯣꯏ ꯂꯥꯛꯄꯅꯦ ꯑꯅꯤꯃꯨꯛꯇꯤ ꯂꯣꯏꯅꯤ ꯂꯣꯏꯕ ꯌꯥꯅꯤ
ꯑꯥ ꯑꯗꯨꯗꯤ ꯅꯣꯏ ꯂꯥꯛꯑꯀꯥꯟꯗ ꯃꯣꯏꯗꯩꯗ ꯑꯩꯈꯣꯏꯒꯤꯩ ꯇꯣꯛꯑꯒ ꯅꯣꯏ ꯑꯃꯨꯛꯁꯨ ꯇꯥꯕꯗꯨꯅꯤ
ꯑꯥ ꯑ ꯑꯗꯨꯣ ꯃꯥꯁꯨꯨꯅꯤ ꯈꯜ ꯋꯥꯅ
ꯄꯔꯤ
ꯑ ꯅꯪ ꯒ ꯑꯣꯏꯕꯒꯤ
ꯑꯦ ꯑꯩ ꯄꯨꯈꯤꯕ ꯑꯃꯝꯗ ꯑꯩ ꯁꯨ ꯌꯥꯏꯁꯤꯗꯤ
ꯑ ꯑꯗꯨꯗ ꯏ ꯅꯪꯅꯦ ꯍꯥꯏꯗꯣ ꯑꯥ ꯑꯩꯈꯣꯏ ꯀꯩꯅ ꯄꯣꯊꯛꯑꯒ ꯑꯩꯈꯣꯏꯅꯤ ꯀꯂꯛ ꯁꯨꯅꯤ ꯍꯥꯏꯕꯗꯣ ꯑꯗꯨꯗꯤ ꯌꯥꯔꯣꯏ ꯍꯥꯏꯕ
ꯑꯦ ꯇꯧꯃꯤꯅꯥ ꯁꯤꯅ ꯀꯧꯔꯦ ꯑꯩꯈꯣꯏꯁꯨ ꯄꯊꯥꯕꯝꯁꯨ ꯀꯩꯅꯣ ꯑꯩꯕꯨ ꯑꯩꯌ ꯄꯨ꯭ꯈꯤꯅꯤꯅ ꯑꯩꯧꯕꯩ ꯂꯣꯏꯕꯥꯎ ꯌꯥꯎꯗ꯭ꯔꯣ
ꯑꯥ ꯌꯥꯎꯒꯅꯤ ꯅꯪꯒꯤ ꯄꯨꯕꯨꯔꯤ ꯅꯪꯒꯤ ꯅ ꯁꯣ
ꯑꯦ ꯑꯩ ꯄꯨꯈ꯭ꯅꯤꯅ ꯑꯩ ꯊꯧꯅꯤꯅ ꯅꯣꯏꯗꯤ ꯅꯨꯡꯇ ꯂꯥꯛꯑꯒ ꯏꯁꯤꯡꯒ ꯆꯦꯟꯅꯗꯕꯅꯤꯅ
ꯑ ꯅꯪꯉꯥꯏꯒꯖ ꯀꯌꯥ ꯂ ꯄ ꯑꯩꯩ ꯈꯁ ꯍꯥꯏꯟꯗꯤꯦ
ꯑꯦꯁ ꯅꯣꯏꯁꯅꯗꯤꯒ ꯍꯥꯏꯌꯦ ꯃꯁꯤꯗꯤ ꯑꯊꯅ ꯌꯦꯧꯅꯤ
ꯀꯥꯏ ꯃꯆꯠ ꯊꯤꯕꯅꯣ ꯑꯌꯥ ꯀꯤꯂꯣꯃꯤꯇꯔ ꯑꯃ ꯇꯥꯅꯤ ꯅ ꯌꯨꯝꯗꯒꯤ ꯏꯁꯤꯡ ꯁꯣꯛꯄ ꯂꯥꯛꯈꯦ
ꯂꯤꯁꯤꯡ ꯇꯣꯡꯕ ꯂꯥꯛꯇꯦ ꯑꯗꯨꯁꯨ ꯑꯩꯈꯣꯏꯗ ꯂꯩ ꯀꯥꯟꯗꯩ ꯅꯪ ꯁꯖꯤꯟꯅꯔꯤꯗꯅ
ꯅꯪꯒꯤ ꯕꯥꯇꯤ ꯈꯛꯀꯤ ꯅꯪ ꯒꯥꯔꯤꯁꯦ ꯃꯣꯠꯂꯦ ꯆꯥꯝꯕꯗꯣ ꯑꯗꯨꯝ ꯁꯤꯖꯤꯟꯅꯕ ꯇ ꯇꯍꯅꯦ ꯑ ꯑꯦ ꯑꯔ ꯆ ꯋꯥ ꯎ ꯒꯥꯔꯤꯗꯨꯁꯨꯨꯝ ꯅꯪꯅ ꯇꯧꯕꯗꯩ ꯃꯣꯠꯄ ꯑꯗꯨꯒ ꯏꯁꯤꯡ ꯅꯪꯅ ꯈꯔ ꯄꯤꯅ ꯁꯤ ꯇꯧꯒꯗꯥ ꯍꯧꯕ ꯇꯨꯇꯤ ꯏꯁꯤꯡ ꯅ ꯅꯠꯇꯦꯅꯦ ꯅꯨꯅꯥꯄꯤꯗ ꯄꯨꯈꯩꯁꯤꯡꯅꯤꯅꯦ
ꯃꯥ ꯑꯗꯨꯅꯅꯦꯁꯨ ꯄꯨꯈ꯭ꯔꯤ ꯏꯁꯤꯡ ꯁꯦꯡꯕ ꯌꯥꯍꯜꯂꯤꯁꯦ ꯑꯩ ꯅꯉꯅ ꯇꯨꯇꯤ ꯏꯁꯤꯡ ꯍꯨꯜꯂꯑꯣ ꯍꯥꯏꯗꯨ ꯅꯠꯇꯦꯅ ꯇꯣꯇꯤ ꯏꯁꯤꯡꯗꯨꯗꯤ ꯃꯁꯥꯅ ꯇꯥꯖꯔꯛꯄꯅꯦꯅ ꯅꯪꯅ ꯍꯣꯟꯕꯤꯗ꯭ꯔꯁꯨ ꯌꯥꯏ
ꯇ‌ꯣꯇꯤ ꯏꯁꯤꯡꯗ‌ꯣ ꯄꯩꯁꯥ ꯄꯤꯌ‌ꯦ
ꯁ‌ꯦ ꯇꯥꯅꯤꯡꯗ‌ꯦꯁ‌ꯦ ꯇꯨꯃꯤꯟ ꯂꯩꯌ‌ꯣꯁ‌ꯦ ꯁꯠ ꯊꯨꯅ ꯂꯥꯛꯑꯣ
ꯇꯥꯏ ꯑꯆꯨꯝꯕ ꯑꯣꯏꯗꯤ ꯇꯥꯕ ꯉꯝꯗꯕ꯭ꯔꯣ
ꯇꯅ ꯉꯉꯥꯏꯗ ꯑꯔ ꯃꯉ ꯇꯅꯤ
ꯑꯗ ꯑꯗꯩꯅ ꯆꯨꯝꯕꯅꯤ ꯀꯅ ꯊꯥꯏꯅ ꯍꯥꯏ ꯂꯩꯅꯦ ꯑꯆꯨꯝꯕꯗꯣ ꯇꯥꯕ ꯌꯥꯝꯗꯕꯒꯤꯅꯦ ꯅꯪꯒꯤꯗꯣ
ꯅꯠꯇꯦ ꯅꯉꯥꯏꯗꯣ ꯑꯔꯥꯟꯕ ꯉꯥꯛꯇꯅꯦ ꯑꯔꯥꯟꯕꯗꯈꯣꯏ ꯃꯔ ꯌꯦꯂꯦ ꯑꯨꯝꯕꯗ ꯑꯩꯈꯣꯏ ꯃꯔꯩ ꯌꯦꯠꯇꯦ
ꯑꯔꯝꯕꯗ ꯃꯔꯤꯂꯦ ꯆꯨꯝꯗ ꯃꯔꯤꯦ ꯇ ꯑꯔꯝ ꯅꯪ ꯀꯗꯣ ꯂꯥꯗꯕꯒꯤꯗ ꯃ ꯏꯗꯣ
ꯅꯠꯇꯦ ꯑꯔꯥꯟꯕꯗꯗꯤ ꯃꯤꯅ ꯑꯩꯉꯣꯟꯗ ꯑꯔꯥꯟꯕ ꯉꯥꯡꯉꯛꯄ ꯍꯥꯏꯕꯅꯦ ꯑꯩꯅ ꯑꯔꯥꯟꯕ ꯉꯥꯡꯉꯛꯄ ꯍꯥꯏꯕ ꯌꯦ ꯑꯩꯅꯗꯤ ꯑꯁꯨꯝꯝꯕ ꯉꯥꯡꯉꯦ ꯑꯩꯈꯣꯏ ꯑꯔꯥꯟꯕ ꯉꯥꯡꯗꯌꯦ ꯑꯩꯈꯣꯏ ꯆꯤꯟꯁꯤꯗꯒꯤ ꯑꯣꯏꯗꯕ ꯋꯥ ꯉꯥꯡꯗꯤꯌꯦ
ꯅ ꯀꯗꯤꯃ ꯊꯉꯣ ꯆꯁꯤ ꯁꯤꯗꯦ ꯄꯩꯁꯥ ꯄ ꯀꯤꯖꯕꯔꯉꯣ
ꯑ ꯌꯥ ꯇꯥꯏꯅꯦ ꯇꯥꯏ ꯑꯩꯈꯣꯏ ꯑꯩꯈꯣꯏ ꯆꯤꯟꯁꯤꯅ ꯅꯣꯡ ꯇꯪꯉꯁꯤꯦ ꯉ ꯐꯥꯎꯕꯗꯅꯦ ꯑꯔꯥꯟꯕ ꯋꯥ ꯉꯥꯡꯈꯤꯗꯦ ꯑꯋꯣꯏꯗꯕ ꯋꯥ ꯉꯥꯡꯗꯦ ꯑꯆꯨꯝꯕ ꯉꯥꯛꯇꯅꯦ ꯉꯥꯡꯉꯁꯤꯦ
ꯅꯃ ꯄ ꯀꯦ ꯁ ꯃ ꯋꯥꯉꯉ ꯀꯔꯣꯗ
ꯏꯁ ꯀꯩꯅꯣ ꯑꯆꯨꯝꯕ ꯉꯥꯛꯇꯅꯤ ꯉꯥꯡꯉꯁꯤ ꯀꯩꯅꯣꯅꯦ ꯅꯪ ꯅꯪ ꯅ ꯁꯥꯏ ꯋꯥꯗꯣ ꯑꯩꯉꯣꯟꯗ ꯅꯣꯏ ꯊꯩꯖꯔꯛꯀꯅꯨꯅꯦ
ꯌꯥꯏꯅ ꯈꯪꯉꯦꯅꯦ ꯑꯆꯨꯝꯕ ꯑꯗꯨꯝ ꯉꯥꯡꯉꯛꯄꯒꯤꯅꯦ
ꯁꯤ ꯇꯥꯅꯤꯒꯦꯍꯦ ꯇꯥꯅꯤꯒꯦ ꯗꯨꯀꯥꯟꯗꯩ ꯈꯔ ꯀꯩ ꯀꯩꯅꯣ ꯀꯤꯅꯤ ꯁꯤꯡꯖꯨꯔ ꯀꯩꯔꯥꯕ ꯈꯔ ꯂꯩꯔꯛꯎ
ꯅꯪ ꯅꯌꯨꯝꯗ ꯌꯦꯟꯒꯨꯝꯕꯒ ꯊ‌ꯣꯡꯗꯕ꯭ꯔꯣ
ꯅ ꯑꯗꯨꯗꯤ ꯍꯣꯔꯦꯟ ꯆ ꯅꯨꯡꯗꯥꯡꯗ ꯊꯣꯡꯗꯧꯅꯤꯗꯅ
ꯁꯤꯌꯥ ꯕꯁ ꯅꯨꯡꯗꯥꯡꯗ ꯑꯃꯨꯛ ꯇꯧꯁꯤꯜꯂꯛꯑꯦ ꯑꯌꯨꯛꯀꯤ ꯆꯥꯛꯀ ꯆꯥꯗ꯭ꯔꯤꯀꯣ ꯑꯩ
ꯑꯦ ꯅꯉꯣꯟꯗ ꯑꯌꯨꯛ ꯆꯥꯛ ꯆꯥꯅꯣ ꯀꯅꯥ ꯍꯥꯏꯒꯦ ꯍꯥ ꯄꯨꯡ ꯑꯍꯨꯝ ꯑꯍꯨꯝ ꯇ ꯄꯨꯡ ꯑꯍꯨꯝ ꯇꯥꯁꯜ ꯂꯛꯑꯁꯤ ꯕꯨ ꯅꯪ ꯍꯧꯖꯤꯛꯐꯥꯎ ꯂꯥꯛꯇ꯭ꯔꯤ ꯑꯗꯤ ꯑꯌꯨꯛꯇ ꯆꯥꯛꯅ‌ꯣ ꯀꯅꯥ ꯍꯥꯏꯒꯦꯕ
ꯑꯔꯦꯗꯤ ꯆꯥꯖ‌ꯦ ꯍꯥꯏꯕꯅꯤ ꯀꯩꯗꯧꯔꯒꯦ
ꯑꯗ‌ꯣ ꯅꯪꯉꯣꯟꯗ ꯆꯥꯅꯨꯅ ꯑꯩꯅ ꯊꯤꯡꯕ꯭ꯔꯣ
ꯑꯗꯩꯗꯤ ꯆꯥꯔꯦ ꯅꯠꯇꯦ ꯑꯩ ꯅꯪꯅ ꯊꯤꯡꯁꯨ ꯊꯤꯡꯗ‌ꯦ ꯑꯩꯅ ꯆꯥꯗꯔꯤ ꯈꯤꯇꯪ ꯍꯥꯏꯕꯅꯤ ꯆꯥꯗꯔꯤ ꯈꯤꯇꯪ ꯍꯥꯏꯗ ꯅ‌ꯪ ꯆꯥꯒꯠ ꯆꯥꯒꯠ ꯌꯥꯝ ꯉꯥꯡꯉꯤꯗꯨ ꯀꯩꯒꯤꯅꯣ
ꯑ ꯑꯩꯉꯣꯟꯗ ꯍꯥꯏꯔꯛꯀꯅꯣꯕ
ꯍꯥꯏꯕ ꯌꯥꯗꯦ ꯂꯩꯕꯔꯣ ꯅꯠꯇ‌ꯦ ꯍꯥꯏꯕ ꯌꯥꯗꯦ ꯂꯩꯕꯔꯣ ꯑꯩ ꯆꯥꯛ ꯂꯥꯝꯃꯤ ꯁꯤ ꯈꯤꯇꯪ ꯍꯥꯏꯖꯕꯅꯦ
ꯑ ꯆꯥꯛ ꯂꯥꯝꯃꯗꯤ ꯀꯗꯥꯏꯅꯣ ꯍꯣꯇꯦꯜꯅ ꯀꯩꯅꯣ ꯆꯪꯉ ꯆꯥꯊꯣꯔꯛꯑꯣ
ꯑ ꯑꯗꯨ ꯑꯗꯨꯗꯤ ꯍ‌ꯦꯟꯅ ꯊ‌ꯦꯡꯉ‌ꯣꯏꯗꯕꯔ‌ꯣ
ꯑꯗ‌ꯣ ꯑꯩꯉꯣꯟꯗꯕꯥꯎꯗꯤ ꯀꯝ꯭ꯄꯂꯦꯟ ꯇꯧꯔ‌ꯣꯏꯗꯅ ꯆꯥꯛ ꯂꯥꯝꯃꯤ ꯆꯥꯛ ꯃꯦꯅ
ꯇꯧ ꯑꯣꯏꯗꯕꯣ
ꯍꯥꯥ
ꯑꯩ ꯂꯥꯛꯄꯗ‌ꯣ ꯊꯦꯡꯉꯗꯤ ꯅꯪꯪ ꯑꯩꯅ ꯀꯝꯄꯂ‌ꯦꯟ ꯇꯧꯗꯨꯏ ꯅꯠꯇ꯭ꯔꯣ
ꯑꯗꯨꯅ ꯑꯩꯅ ꯅꯪꯉꯣꯟꯗ ꯇꯧꯗꯧꯅꯤꯗꯅ ꯅꯪꯅ ꯑꯩꯉꯣꯟꯗ ꯇꯧꯗꯧ ꯅꯠꯇꯦꯅ ꯑꯩꯅ ꯅꯪꯉꯣꯟꯗ ꯀꯝꯄ꯭ꯂꯦꯟ ꯇꯧꯕꯗꯤ ꯌꯥꯏꯌꯦ
ꯀꯩꯒꯤ ꯑꯩꯅ ꯌꯥꯗꯔꯤꯁꯤꯅꯥ ꯀꯩꯒꯤ
ꯅꯪꯅ ꯅꯪ ꯑꯣꯏꯕꯒꯤ ꯑꯩꯅ ꯑꯩ ꯑꯣꯏꯕꯒꯤ
ꯑꯩꯅ ꯑꯩ ꯑꯣꯏꯕꯩ ꯅ ꯅꯪ ꯑꯩ ꯏꯇꯨ ꯅꯠꯇꯦꯍ ꯑꯩ ꯅꯪꯒꯤ ꯅꯥꯋꯥ ꯅꯠꯇꯦ ꯑꯗꯥꯏ ꯉꯥꯡꯉꯛꯀꯅꯨ
ꯃꯥ ꯑꯗꯨꯅꯦ ꯍꯥꯏꯖꯦ
ꯑꯗꯨꯗꯤ ꯑꯩꯅꯁꯨ ꯗꯥ ꯑꯉꯥꯡꯕꯨ ꯌꯥꯏ ꯍꯥꯏꯕ
ꯌꯥꯗꯦ ꯍꯥꯏꯕꯥ
ꯌꯥꯏ ꯍꯥꯏꯕꯥ
ꯅꯪꯅ ꯌꯦꯠꯂꯤ ꯃꯔꯩꯗꯨ ꯅꯥꯇꯨꯗꯥ ꯌꯦꯛꯀꯗꯕ ꯈꯪꯕ꯭ꯔꯥ ꯅꯪꯅ ꯑꯩꯉꯣꯟꯗ ꯁꯨꯃꯥꯏꯅ ꯍꯥꯏꯔꯗꯤ ꯑꯩꯁꯨ ꯅꯪꯉꯣꯟꯗꯥ ꯁꯨꯃꯥꯏꯅ ꯍꯥꯏꯕ ꯌꯥꯏ ꯀꯥꯏꯅꯥ ꯌꯦꯠꯀꯗꯕ ꯈꯪꯕ꯭ꯔꯥ
ꯌꯥꯏꯑꯦ ꯅꯪꯁꯨ ꯅꯨꯨꯄꯥ ꯑꯃꯅꯤ ꯑꯩꯁꯨ ꯅꯨꯄꯥ ꯑꯃꯅꯤ ꯅꯪ ꯁꯣꯏꯅꯥꯏꯕ ꯃꯤ ꯅꯠ ꯇꯦ ꯅꯪ ꯅꯨꯄꯤ ꯅꯠꯇꯦ
ꯑꯦ ꯑꯗꯨꯗꯤ ꯅꯪꯒꯤꯁꯦ ꯃꯣꯏꯉꯩꯁꯤꯗꯤ ꯌꯥꯝꯅ ꯍꯟꯊꯅ ꯌꯦꯡꯕꯩ ꯖꯥꯠ ꯋꯥꯅꯤꯅꯦ ꯅꯪꯒꯤꯁꯤꯗꯤ
ꯅꯠꯇꯦ ꯃꯣꯏꯒ ꯃꯔꯩ ꯌꯦꯠꯅꯕꯗꯕ ꯑꯩꯒꯤ ꯃꯇꯝꯁꯨ ꯃꯥꯡꯉꯤ ꯑꯦꯅꯔꯖꯤꯁꯨ ꯃꯥꯡꯉꯤ ꯑꯩꯅ
ꯑꯗꯨꯅꯦ ꯅꯪꯒꯤꯗꯣ ꯑ ꯃꯣꯏ ꯃꯣꯏꯕꯨ ꯍꯟꯊꯅ ꯌꯦꯡꯕꯩ ꯋꯥꯐꯝꯅꯦ ꯅꯪ ꯑꯁ ꯑꯩ ꯌꯥꯔꯔꯣꯏꯗꯥ ꯑꯩ ꯅꯍꯟꯒꯥꯩ ꯇꯤꯟꯅꯩ ꯅꯪ ꯅꯪ ꯋꯥꯈꯜꯂꯣꯟꯗꯣ ꯌꯥꯔꯣꯏ ꯑꯁ ꯌꯥꯔꯣꯏ ꯌꯥꯔ‌ꯣꯏ ꯌꯥꯔ‌ꯣꯏ
ꯑꯩ ꯃꯣꯏ ꯍꯟꯊꯅ ꯌꯦꯡꯕꯗꯤ ꯑꯩ ꯍꯟꯊꯅ ꯑꯩ ꯏꯁꯥꯁꯦ ꯍ ꯌꯦꯡꯖꯕ ꯃꯣꯏꯒ ꯃꯔꯩ ꯇꯧꯗꯔꯤꯁꯦ ꯑꯩꯅꯥ ꯑꯩꯗꯤ ꯃꯣꯏꯅ ꯉꯥꯡꯉꯦ ꯎꯝ ꯎꯝ ꯑꯩꯗꯤ ꯃꯣꯏꯅꯕꯨ ꯉꯥꯡꯉꯕ ꯎꯝ ꯎꯝ ꯉꯥꯡꯉꯦ ꯆꯨꯝꯃꯦ ꯋꯥ ꯂꯣꯏꯔꯦ ꯃꯣꯏꯒ ꯃꯔꯩ ꯌꯦꯠꯄꯩ ꯃꯊꯧ ꯇꯥꯗꯦ
ꯑ ꯑꯗꯨꯅꯦ ꯍꯥꯏꯖꯦ ꯑꯗꯨ ꯅꯪꯅ
ꯑꯗ‌ ꯃꯣꯏꯗꯤ ꯌꯥꯝ ꯑꯩꯅ ꯌꯥꯝ ꯑꯣꯏꯗꯕ ꯄꯣꯠꯁꯦ ꯑꯩꯅ ꯃꯣꯏꯁꯦ ꯑꯩꯗꯤ ꯃꯊꯛꯅꯤ ꯈꯜꯂꯤꯅꯦ ꯅꯪ ꯑꯩꯒꯤ ꯏꯊꯛ ꯇꯤ ꯅꯠꯇꯦꯗ ꯑꯗ ꯑꯩꯅ ꯃꯔꯤ ꯌꯦꯠꯔꯤꯁꯦ ꯑꯗꯨꯒꯤꯅꯤ
ꯏꯃꯥ ꯃꯔꯩ ꯌꯦꯠꯄꯁ‌ꯦ ꯏꯊꯛ ꯊꯣꯡꯕꯗ ꯌꯦꯠꯀꯗꯧꯅꯤ ꯏ ꯏꯊꯛꯗ ꯌꯦꯠꯀꯗꯧꯅꯤ
ꯑꯩ ꯅꯪꯗꯤ ꯅꯊꯧ ꯌꯥꯎꯔꯣ
ꯑꯗꯨꯅꯅꯦ ꯅꯪꯅ ꯑꯩꯉꯣꯟꯗꯥ ꯌꯦꯠꯂꯤꯁꯦ ꯈꯪꯕ꯭ꯔ ꯑꯗꯨ ꯅꯃꯥꯟꯅꯕꯈꯩꯗ ꯅꯃꯥꯟꯅꯕꯈꯩꯗꯒ ꯅꯣꯏꯅ ꯃꯔꯩ ꯌꯦꯠꯅꯔꯤꯗꯣ ꯅꯣꯏ ꯀꯩ ꯍꯥꯏꯇꯥꯔꯦ ꯔꯦꯁꯄꯦꯛ ꯈꯔ ꯂꯩꯅꯕꯒꯤꯅꯤ ꯌꯦꯜꯂꯤꯗ‌ꯣ ꯈꯪꯕ꯭ꯔꯥ ꯔꯦꯁꯄꯦꯛ ꯂꯩꯇꯕ ꯃꯤꯗ ꯑꯁ ꯃꯥꯏ ꯉꯥꯡꯉꯤ ꯊꯣꯡꯉ‌ꯣꯏ ꯅ ꯃꯋꯥ ꯂꯧꯗꯦ ꯀꯥꯏꯅꯒ ꯂꯩꯗꯨꯅꯤ ꯈꯪꯕ꯭ꯔꯥ ꯑꯗꯨꯅ ꯍꯥꯏꯕꯗꯤ ꯅꯪ ꯃꯣꯏꯒꯤꯗꯃꯛꯇ ꯔꯦꯁꯄꯦꯛ ꯌꯥꯝ ꯂꯩꯇꯦꯅ ꯇꯥꯛꯄꯅꯤ ꯅꯪ ꯌꯥꯔꯔꯣꯏ ꯅꯪ ꯌꯥꯝ ꯆꯥꯎꯈꯠꯇꯦ ꯅꯪ
ꯅꯠꯇꯦ ꯑꯩꯒꯤꯅꯨꯄꯤꯗꯥ ꯑꯩꯅ ꯃꯔꯩ ꯌꯦꯠꯂꯒꯗꯤ ꯃꯥꯅ ꯑꯩ ꯁꯥꯎꯔꯛꯀꯥꯅꯤꯗꯅ ꯃꯥ ꯁꯥꯎꯔꯗꯤ ꯑꯩ ꯈꯠꯅꯔꯛꯀꯅꯤꯗ ꯃꯥꯒ ꯑꯩ ꯈꯠꯅꯔꯗꯤ ꯑꯩꯒꯥ ꯃꯒꯥ ꯀꯥꯏꯅꯥ ꯗꯨꯏꯔ ꯇꯧꯔꯤ
ꯑꯦ ꯃꯔꯩ ꯌꯦꯠꯄ ꯈꯨꯗꯤꯡꯃꯛꯄꯨ ꯈꯠꯅꯕ꯭ꯔꯣ
ꯑꯥ ꯅꯨꯄꯤ ꯀꯣꯏꯕ ꯉꯥꯏꯗꯉꯩ ꯅꯨꯄꯤꯗꯤ ꯈꯠꯅꯩ ꯑꯗꯨ ꯑꯣꯏꯔꯒ ꯑꯗꯨꯒ ꯀꯥꯏꯅꯩ ꯍꯦꯛꯇ
ꯑꯁ ꯌꯥꯔꯣꯏ ꯅꯣꯏ ꯔꯤꯂꯦꯁꯟ ꯅꯪ ꯅꯪ ꯅꯪ ꯅꯪ ꯅꯪ ꯔꯤꯂꯦꯁꯟꯗꫭ ꯌꯥꯗꯦ ꯅꯪꯒꯤ ꯑꯥꯏꯗꯦꯂꯣꯖꯤꯗꯨꯁꯨ ꯌꯥꯗꯦ ꯑꯩꯅ ꯌꯥꯅꯤꯡꯗꯦ
ꯅꯪꯅ ꯌꯥꯅꯤꯡꯗꯦ ꯍꯥꯏꯔꯒꯖꯨ ꯁꯤ ꯑꯁꯦꯡꯕꯅꯦ ꯃꯤ ꯂꯨꯄꯤ ꯂꯨꯄ ꯂꯨꯍꯣꯡꯗꯔꯤ ꯉꯩꯗ ꯅꯨꯄꯤ ꯀꯌꯥ ꯀꯣꯏꯅꯩ ꯅꯨꯄꯥ ꯀꯌꯥ ꯀꯣꯏꯅꯩ ꯅꯪ ꯈꯪꯉꯕ ꯍꯥ
ꯈꯪꯉꯦ ꯈꯪꯉꯦ
ꯈꯪꯉꯦ ꯈꯪꯉꯦ ꯀꯥꯏꯅ ꯅꯪꯅꯁꯥꯃꯛ ꯑꯅꯤꯔꯛ ꯀꯣꯏꯕꯤꯗꯩꯩ ꯅ ꯆꯤꯡꯗꯔꯣ
ꯃꯥ ꯑꯗꯣ ꯑꯩꯅꯥ ꯍꯥꯏꯕꯗꯤ ꯅꯪꯅ ꯊꯤꯡꯉꯦ ꯍꯥꯏꯕ ꯅꯠꯇꯦꯅꯦ ꯅꯨꯄꯤꯒꯩꯗꯣ ꯍꯥ ꯀꯔꯝ ꯀꯔꯝꯕꯅꯣ ꯃꯑꯣꯡꯒꯤ ꯅꯨꯄꯥ ꯀꯣꯏꯗꯣ ꯈꯪꯕꯗꯨꯅꯥꯅꯦ ꯍꯥꯏꯕ ꯑꯩ ꯍꯧꯖꯤꯛꯀꯥꯟ ꯅꯨꯄꯤꯒ ꯑꯝꯇ ꯀꯣꯏꯗ꯭ꯔꯤꯁꯤ
ꯑ
ꯑꯩ ꯅꯉꯣꯟꯗ ꯊꯤꯡꯉꯦ ꯍꯥꯏꯒꯔꯕꯣ
ꯍꯥꯏꯕꯨꯗꯤ ꯍꯥꯏꯗꯦ ꯅꯪꯅ ꯉꯥꯡꯉꯤꯗꯨꯅ ꯅꯨꯄꯤ ꯀꯌꯥ ꯈꯪꯉꯕꯥ ꯃꯑꯣꯡꯗ ꯇꯥꯞ ꯉꯥꯡꯉꯤꯗꯣ
ꯑꯁ ꯌꯥꯔꯦ ꯁꯦ ꯋꯥꯊꯤ ꯌꯥꯝ ꯌꯥꯔꯦ ꯒꯥꯔꯤ ꯊꯧꯕꯗ ꯑꯃꯨꯛ ꯑꯁꯥꯥꯏꯗꯥ ꯁꯦꯡꯕꯩ ꯌꯨꯡꯖꯟ ꯂꯩꯔꯝꯅꯤ ꯊꯝꯃꯒꯦ
ꯑꯩꯃ ꯇꯥꯏꯌꯦ ꯕꯥꯏ ꯌꯨꯝꯗ ꯌꯧ ꯗꯉꯥꯏꯔꯤ ꯕꯥꯏ ꯌꯨꯝꯗ ꯃꯥ ꯍꯧꯖꯤꯛ ꯂꫭꯏꯁꯜꯂꯤ
ꯀꯔꯤꯅꯣ ꯃꯥꯖꯨ ꯍꯧꯖꯤꯛꯐꯥꯎ ꯂꯣꯏꯁꯤꯜꯂꯤ ꯑꯗꯨꯕꯣ ꯊꯕꯛ ꯑ ꯀꯩꯅꯣ ꯃꯥ ꯄꯨꯈ꯭ꯔꯤ ꯀꯨꯝꯕꯗ ꯀꯔꯤ ꯁꯠꯀꯦ ꯍꯥꯏꯅꫭ ꯁꯠ ꯂꯥꯛꯑꯣꯌꯨ ꯌꯥꯔꯦ
ꯀꯪꯗ ꯄꯖꯥꯃꯥꯁꯦꯠꯂꯒ ꯍꯦ
ꯊꯝꯃꯦ ꯊꯝꯃꯦ